ꯍꯜꯂꯣ꯫
ꯎꯝ꯫
ꯆꯥꯛ ꯆꯥꯔꯕꯣ?
ꯇꯕ꯭ꯔꯣ ꯆꯥꯛ ꯆꯔꯦ ꯆꯃꯟꯗꯅ ꯁꯤꯒꯦ ꯇꯧꯋꯦ
ꯋꯥꯃꯟꯕꯒꯤ ꯉꯁꯤꯗꯣ ꯁꯤꯒꯦ ꯇꯧꯋꯦ ꯑꯩ
ꯀꯔꯤ ꯏꯁꯥꯡ ꯆꯔꯦ
ꯉꯁꯤꯁꯦ ꯎꯝ ꯑ ꯀꯩꯕ ꯎꯝ ꯀꯔꯤ ꯃꯅꯥꯅꯣ ꯑꯣꯏꯔꯣꯟꯗ ꯍꯥꯏꯔꯗꯤ ꯍꯥꯏꯔꯤꯕ ꯍꯩꯇꯦꯗ ꯆꯤꯡꯒꯤ
ꯎ
ꯆꯤꯡꯒꯤ ꯃꯅꯥꯅꯦ
ꯑꯣ
ꯑꯗꯨ ꯆꯥꯛ ꯂꯥꯝꯃꯟꯕꯒꯤ ꯁꯤꯒꯗꯧꯕꯩ ꯆꯥꯝꯃꯟꯕꯒꯤ
ꯐꯖꯅ ꯆꯥꯒꯗꯕꯅꯦ ꯎꯝ
ꯎꯝ ꯉꯁꯥꯏ ꯑꯌꯨꯛꯁꯨꯨ ꯀꯣ ꯆꯥꯛꯇꯣ ꯂꯥꯝꯃꯟꯕꯒꯤ ꯄꯨꯡ ꯉꯟ ꯇꯥꯟꯕ ꯆꯥꯏ ꯉꯟꯇꯥ ꯍꯥꯏꯕꯗ ꯄꯨꯡ ꯅꯤꯄꯥꯜ ꯃꯈꯥꯏ ꯑꯗꯨꯋꯥꯏꯗ ꯑꯩꯠ ꯊꯥꯔꯇꯤꯗ ꯑꯗꯨꯝ ꯆꯥꯏꯌꯦꯕꯀꯣ ꯑꯗꯨꯁꯨ ꯆꯥꯛ ꯌꯥꯝ ꯂꯥꯝꯕ ꯑꯗꯨ ꯆꯥꯔꯁꯨ ꯊꯟꯗꯕꯒꯨꯝ ꯇꯧꯕ ꯐꯖꯅꯗꯤ ꯆꯥꯏꯀꯣ ꯑꯗꯨꯝ ꯎꯝ ꯑꯩꯒꯤ ꯐꯖꯅ ꯆꯥꯕ ꯍꯥꯏꯕꯁꯦ ꯃꯤꯒꯤ ꯁꯔꯨꯛꯇꯤ ꯌꯧꯗꯦ ꯍꯥꯏꯕꯗꯤ ꯑꯩꯁꯦ ꯆꯥꯛ ꯆꯥꯕ ꯀꯥꯟꯗ ꯈꯖꯤꯛ ꯈꯖꯤꯛ ꯈꯖꯤꯛꯇ ꯁꯥꯗ꯭ꯔꯦꯕꯀꯣ ꯍꯧꯗꯣꯡꯅ ꯄꯥꯎ ꯌꯥꯝ ꯉꯝꯅꯤ ꯑꯗꯨꯒꯤ ꯍꯧꯗꯣꯡꯒꯤ ꯆꯥꯛ ꯆꯥꯕꯒꯤ ꯇꯥꯏꯞꯇ ꯆꯥꯕꯅꯦ ꯑꯗꯨ ꯑꯣꯏꯔꯁꯨ ꯌꯥꯝ ꯂꯥꯟꯅ ꯆꯥꯕꯗꯣ ꯑꯗꯨꯝ ꯌꯥꯝ ꯆꯥꯎꯔꯦ ꯍꯥꯏꯕꯗꯣ ꯎꯝ ꯉꯥꯏꯍꯥꯛ ꯂꯩꯔꯒ ꯂꯥꯝꯕ ꯍꯧꯔꯦ ꯑꯗꯨꯒ ꯑꯃꯨꯛ ꯄꯨꯡ ꯏꯂꯚꯦꯟ ꯊꯥꯔꯇꯤ ꯑꯗꯨꯋꯥꯏꯗ ꯑꯃꯨꯛ ꯆꯥꯔꯦ ꯆꯥꯕꯁꯤ ꯆꯥꯕꯁꯤ ꯉꯁꯤꯗꯤ ꯆꯥꯛꯆꯥꯥꯕ ꯅꯨꯃꯤꯠꯅꯤ ꯍꯥꯏꯅ ꯀꯧꯔꯤꯅꯤ ꯑꯩꯉꯣꯟꯗ
ꯐꯖꯅ ꯆꯥꯒꯦ ꯇꯧꯕꯅꯤ ꯆꯛꯇ ꯆꯥꯗꯕꯁꯤꯡꯁꯦ ꯌꯥꯝ ꯁꯣꯟꯕꯅꯦ
ꯎꯝ ꯑꯩꯗꯤ ꯆꯥꯛꯄꯨꯗꯤꯀꯣ ꯎꯝ ꯊꯥꯏꯅ ꯎꯝ ꯂꯩꯁꯥꯔꯤꯉꯩꯗꯗꯤ ꯌꯥꯝ ꯎꯝ ꯆꯥꯛꯁꯦ ꯁꯨꯡ ꯆꯥ ꯆꯥꯗꯦ ꯍꯥꯏꯕ ꯆꯞ ꯃꯥꯟꯅꯩ ꯑꯆꯥꯄꯣꯠꯀꯨꯝꯕ ꯀꯔꯤꯅꯣ ꯄꯤꯄꯥ ꯄꯤꯄ ꯑꯗꯨꯝ ꯆꯥꯕ ꯈꯣꯏꯗꯣ ꯑꯗꯨ ꯇꯧꯔ ꯍꯧꯖꯤꯛ ꯑꯉꯥꯡ ꯑꯣꯏꯔꯤꯒꯨꯝꯕꯣ ꯆꯥꯛ ꯆꯥꯅꯤꯡꯕꯁꯦ ꯑꯗꯨꯒ ꯑꯉꯥꯡ ꯍꯦꯛ ꯄꯣꯛꯄ ꯀꯥꯟꯗ ꯃꯤꯗꯤ ꯆꯥꯛ ꯆꯥꯅꯤꯡꯅꯤ ꯍꯥꯏꯔꯒ ꯑꯩꯗꯤ ꯁꯨꯡꯆꯥ ꯆꯥꯅꯤꯡꯗꯕ ꯑꯣ ꯍꯧꯖꯤꯛꯇꯤ ꯃꯣꯏꯅ ꯈꯣꯝ ꯊꯥꯛꯄꯁꯦꯀꯣ ꯁꯤꯒꯦ ꯇꯧꯋꯦ ꯌꯥꯝꯅꯀꯣ ꯍꯧꯖꯤꯛ ꯅꯨꯡꯗꯥꯡꯗꯁꯨ ꯑꯅꯤꯔꯛꯀꯨꯝꯕ ꯆꯥꯕꯁꯨ ꯍꯧꯖꯤꯛ ꯎꯝ ꯆꯥꯛ ꯆꯥꯕ ꯂꯣꯏꯔꯦ ꯑꯗꯨ ꯉꯍꯥꯛ ꯄꯨꯡ ꯑꯦꯂꯚꯦꯟ ꯇꯨꯋꯦꯜꯐ ꯑꯗꯨꯋꯥꯏꯗ ꯕꯣꯜ ꯌꯦꯡꯉꯅꯤ ꯑꯗꯨ ꯉꯍꯥꯛ ꯂꯩꯔꯒ ꯑꯃꯨꯛ ꯆꯥꯒꯅꯤ ꯄꯨꯡ ꯑꯍꯨꯝ ꯃꯔꯤ ꯊꯥꯕꯄꯥꯟꯗ ꯆꯥꯛꯃꯨꯛ ꯂꯥꯝꯒꯅꯤ ꯑꯃꯨꯛ ꯀꯤꯠꯆꯟꯗ ꯆꯪꯒꯀꯣ ꯏꯊꯟꯇ ꯍꯨꯔꯥꯟꯕꯒꯤ ꯍꯨꯔꯥꯟꯕꯒꯤ ꯇꯥꯏꯞꯇ ꯀꯣ ꯈ꯭ꯔꯣ ꯀꯣ ꯇꯧ ꯊꯟꯗ ꯑꯗꯨꯝ ꯆꯥꯒꯅꯤꯌꯦ
ꯅꯪ ꯑꯉꯥꯡ ꯀꯌꯥ ꯂꯩꯔꯦ? ꯑ
ꯌꯥꯝꯃꯦ ꯌꯥꯝꯃꯦ ꯍꯥꯏꯕꯨ ꯑꯩꯁꯦ ꯊꯥꯔꯇꯤ ꯌꯔꯁꯇꯤ ꯇꯣꯛ ꯑ ꯁꯨꯗ꯭ꯔꯤ ꯑꯗꯨ ꯑꯣꯏꯔꯁꯨ ꯑꯁ ꯑꯉꯥꯡꯗꯤ ꯑꯍꯨꯝ ꯁꯦꯠꯈ꯭ꯔꯦ
ꯑꯍꯨꯝ
ꯎꯝ
ꯍ
ꯑꯩꯁꯦ ꯎꯝ ꯍꯣꯏ ꯋꯥꯌꯦ ꯃꯣꯏꯁꯦ ꯋꯥꯕ ꯍꯥꯏꯕꯨꯀꯣ ꯐꯖꯅꯗꯤ ꯋꯥꯏꯀꯣ ꯑꯁꯦꯡꯕ ꯋꯥꯏꯌꯦ ꯍꯥꯏꯔꯒ ꯑꯗꯨꯝ ꯋꯥꯏ ꯍꯥꯏꯔꯒ ꯑꯉꯥꯡ ꯆꯦꯟꯕꯒꯤꯗꯤ ꯎꯝ ꯑꯩꯈꯣꯏ ꯀꯩ ꯍꯥꯏꯁꯤꯔꯥ ꯃꯧ ꯃꯁꯦꯜꯒꯨꯝꯕ ꯅꯨꯄꯤꯁꯤꯡꯅ ꯑꯗꯨꯝ ꯈꯪꯕꯤꯒꯅꯤ ꯅꯨꯄꯥꯁꯤꯡꯗꯤ ꯀꯔꯤꯁꯨ ꯈꯪꯉꯣꯏ ꯍꯥꯏꯕꯗꯤ ꯋꯥꯏ ꯍꯥꯏꯔꯒ ꯃꯣꯏꯒꯤ ꯋꯥꯕ ꯑꯃ ꯑꯩꯈꯣꯏꯒꯤ ꯋꯥꯕꯗꯤ ꯑꯃꯅꯤꯀꯣ ꯎꯝ ꯈꯣꯏꯅ ꯋꯥꯕꯁꯦ ꯎꯝ ꯍꯧꯖꯤꯛ ꯑꯩꯒꯤ ꯏꯆꯥ ꯑꯍꯟꯗꯣ ꯆꯍꯤ ꯃꯉꯥꯐꯥꯎ ꯐꯥꯗ꯭ꯔꯤꯕ ꯑꯗꯨꯒ ꯑꯗꯨꯝ ꯌꯥꯝ ꯅꯥꯎꯔꯣꯟ ꯌꯥꯝ ꯈꯨꯕ ꯑꯗꯨ ꯃꯥ ꯋꯥꯟ ꯌꯥꯔ ꯍꯦꯛ ꯐꯥꯔꯒ ꯑꯃꯨꯛ ꯑꯃꯨꯛ ꯄ꯭ꯔꯦꯒꯅꯦꯟ ꯑꯣꯏꯔꯦ꯫ ꯑꯃꯨꯛ ꯑꯃ ꯁꯦꯀꯦꯟꯒꯤ ꯑꯃꯨꯛ ꯎꯝ ꯄꯣꯛꯄ ꯍꯦꯛ ꯂꯣꯏꯔꯒ ꯑꯦ ꯁꯦꯀꯦꯟꯒꯤꯗꯣ ꯃꯨꯛ ꯄꯨꯔꯒ ꯑ ꯄꯣꯛꯄ ꯍꯦꯛ ꯂꯣꯏꯔꯒ ꯊꯥꯔꯠ ꯀꯤꯁꯦ ꯃꯥ ꯅꯥꯏꯟ ꯃꯟꯁ ꯑꯃꯨꯛ ꯄꯨꯕ ꯍꯧꯔꯦ ꯑꯗꯨꯒꯤ ꯋꯥꯠ ꯍꯥꯏꯕꯕꯨ ꯍꯧꯖꯤꯛꯇꯤ ꯈꯔꯕꯨ ꯐꯥꯔꯦ꯫
ꯁ ꯑꯗꯨꯗꯤ ꯌꯥꯝ ꯋꯥꯔꯝꯒꯅꯤꯅꯦ
ꯎꯝ ꯌꯥꯝ ꯋꯥꯏꯑꯦ ꯁꯤꯒꯦ ꯇꯧꯋꯦ ꯋꯥꯃꯟꯕ
ꯎꯝ ꯑꯩꯁꯨ ꯑꯅꯤ ꯂꯩꯔꯦ ꯑꯗꯨꯕꯨ ꯑꯁ ꯑꯅꯤ ꯑꯅꯤ ꯂꯩꯕꯁꯨ ꯋꯥꯕꯗꯣ ꯈꯪꯈ꯭ꯔꯦꯕ
ꯎꯝ
ꯁꯤꯒꯗꯧꯕꯅꯦ ꯅꯣꯇꯤ ꯑꯣꯏꯃꯟꯕꯒꯤꯀꯣ꯫
ꯈꯪꯗ꯭ꯔꯦꯗ ꯋꯥꯏꯌꯦ ꯍꯥꯏꯕꯐꯥꯎ ꯍꯥꯏꯅꯤꯡꯗ꯭ꯔꯦ ꯑꯩꯗꯤ ꯋꯥꯃꯟꯕꯒꯤꯀꯣ ꯑꯗꯣ ꯋꯥꯃꯟꯕꯒꯤ ꯎꯝ ꯅꯣꯏꯕꯁꯨ ꯉꯝꯗ꯭ꯔꯦ ꯑꯗꯨꯒ ꯎꯝ ꯑꯗꯨꯝ ꯎꯝ ꯀꯔꯤ ꯍꯥꯥꯏꯁꯤꯔ ꯃꯣꯏꯕꯨ ꯑꯗꯨꯝ ꯅꯨꯃꯤꯠ ꯆꯨꯞꯄ ꯑꯃꯗꯤ ꯉꯥꯏꯍꯥꯛ ꯑꯍꯥꯟꯗꯣꯀꯣ ꯁ꯭ꯀꯣꯜ ꯆꯠꯄꯒꯤ꯫ ꯑꯗꯨꯒꯤ ꯎꯝ ꯉꯍꯥꯛ ꯆꯠꯈꯤꯕ ꯀꯥꯟꯗ ꯑꯗꯨꯝ ꯅꯨꯡꯉꯥꯏꯕꯗꯣ ꯉꯍꯥꯛ ꯅꯨꯡꯉꯥꯏꯕ ꯍꯥꯏꯕꯕꯨ ꯄꯣꯡ ꯕꯥꯔꯣ ꯃꯈꯥꯏꯗ ꯑꯩꯗ ꯂꯥꯛꯈꯅꯤ ꯑꯗꯨ
ꯋꯥꯃꯟꯕꯒꯤꯀꯣ ꯅꯨꯡ ꯅꯨꯡꯊꯤꯟ ꯋꯥꯏꯔꯝꯒꯨꯝꯕ ꯂꯥꯛ ꯑꯗꯤ ꯃꯣꯏꯕꯨ ꯉꯥꯡꯕ ꯀꯥꯟꯗ ꯑꯩ ꯀꯣꯛ ꯆꯤꯛꯑꯦ ꯑꯁꯤ ꯏꯅꯔꯖꯤ ꯂꯩꯔꯛꯑꯔꯣꯏ ꯅꯨꯡꯊꯤꯟꯗ ꯆꯥꯛ ꯏꯟꯁꯥꯡꯐꯥꯎ ꯇꯣꯡꯕ ꯉꯝꯃꯛꯑꯦ
ꯑꯥꯎ
ꯑꯗꯨ ꯊꯣꯡꯅꯤꯡꯗꯦ ꯍꯥꯏꯔꯔꯥ ꯌꯥꯒꯦꯔꯥ꯫
ꯅꯋꯥꯏ ꯍꯥꯏꯕꯗꯣ꯫ ꯃꯍꯥꯎꯅꯤ ꯑꯗꯣ ꯫ ꯑꯗꯨ ꯃꯍꯥꯎꯅꯤ꯫
ꯏꯃꯥꯒꯨꯝꯕꯅꯁꯨ ꯑꯗꯨꯝ ꯍꯥꯏꯕꯗꯣ ꯍꯧꯖꯤꯛꯇꯤ ꯑꯩꯉꯣꯟꯗ ꯄꯥꯟꯕ ꯍꯧꯔꯦ꯫
ꯎꯝ ꯑꯗꯨꯅꯤ ꯫ ꯑ ꯍꯣꯏ ꯑꯉꯤ ꯑꯉꯥꯡꯁꯤꯡꯅ ꯏꯁ ꯅꯤꯡꯉꯥꯏ ꯀꯥꯟꯕꯒꯀꯣ꯫
ꯎꯝ ꯀꯟꯕ ꯍꯥꯏꯕꯨ ꯑꯁ ꯌꯥꯔꯤꯗꯥ ꯏꯆꯥꯁꯤꯡꯗꯤ ꯍꯥꯏꯗ꯭ꯔꯁꯨꯨꯀꯣ ꯫ ꯍꯥꯏꯕꯗꯤ ꯫ ꯃꯣꯏꯅ ꯃꯣꯏꯁꯦ ꯀꯔꯤ ꯍꯥꯏꯁꯤꯔꯥ꯫ ꯎꯝ ꯃꯄꯨꯒ ꯃꯕꯣꯛꯅ ꯌꯥꯝꯅ꯫ ꯈꯣꯏꯅ ꯑꯗꯨꯝ ꯆꯩꯕꯗꯣ ꯃꯣꯏ ꯄꯥꯝꯗꯦ ꯍꯥꯏꯕ ꯃꯣꯏꯗꯤ ꯑꯁ ꯈꯖꯤꯛꯇꯪ ꯇꯨꯕꯁꯦ ꯑꯁ ꯀꯅꯥꯅꯅꯣ ꯀꯟ ꯅꯥꯅꯅꯣ ꯀꯅꯥꯅꯅꯣ ꯇꯧꯗꯣꯏꯅꯦ ꯃꯣꯏꯗꯤ ꯅꯥꯎ ꯆꯥꯎꯔꯦ ꯍꯥꯏꯕ꯫
ꯍꯥ ꯎꯝ
ꯑꯗꯨ ꯇꯨꯔꯁꯨ ꯑꯥ ꯄꯦꯟꯂꯦ ꯄꯦꯟꯂꯦ ꯍꯧꯒꯠꯂꯣ ꯍꯧꯒꯠꯂꯣ ꯅꯟꯊꯟꯇ ꯍꯧꯒꯠꯀꯗꯕꯅꯤ꯫ ꯀꯨꯝꯕ ꯍꯥꯏꯕ ꯈꯣꯏꯗꯣ ꯃꯣꯏꯗꯗꯤ ꯂꯩꯇꯦꯕ꯫
ꯗꯨ ꯍꯦꯛ ꯁꯥꯎꯅꯤꯡꯕꯅꯦ꯫
ꯈꯡ ꯑꯥ ꯑꯅꯤ ꯂꯩꯔꯒ ꯄꯦꯟꯈ꯭ꯔꯕꯅꯦ꯫
ꯎꯝ ꯀꯌꯥꯝ ꯆꯥꯎꯔꯒꯦ?
ꯑꯃꯥꯁꯦ ꯎ ꯃꯉꯥ ꯃꯉꯥ ꯁꯨꯒꯗꯧꯔꯦ꯫
ꯑꯣ ꯑꯈꯣꯏꯒ ꯆꯞ ꯃꯥꯟꯅꯔꯝꯒꯧ ꯃꯥꯜꯂꯦ ꯑꯣ ꯑꯣ
ꯑꯃꯥꯅ ꯑꯅꯤ ꯁꯨꯔꯦ꯫
ꯑꯁ ꯅꯪꯅꯤ ꯈꯔꯕꯨ ꯅꯨꯡꯉꯥꯏꯔꯝꯒꯅꯤ꯫
ꯑꯈꯣꯏ ꯌꯦꯡꯉꯣ ꯑꯍꯨꯝꯅꯦ ꯅꯉꯣꯟꯗꯒꯤꯗꯤ ꯔꯦꯡꯗꯣ ꯋꯥꯡꯉꯦ꯫
ꯋꯥꯡ ꯈꯔ ꯋꯥꯡꯉꯦ ꯅꯪꯅ ꯍꯣꯏ꯫ ꯍ
ꯎꯝ
ꯍꯨꯝ
ꯅꯪꯉꯣꯟꯗꯒꯤꯗꯤ ꯑꯩꯅ ꯑꯉꯥꯡ ꯑꯣꯏꯔꯝꯒꯅꯤꯗ꯫
ꯍꯣꯏ ꯑꯩꯗꯤ ꯊꯔꯇꯤ ꯊꯔꯠ ꯊꯔꯇꯤ ꯍꯦꯟꯈ꯭ꯔꯕꯅꯤ꯫
ꯑꯣ ꯑꯣ ꯑꯩꯁꯦ ꯍꯟ ꯅꯦꯛ ꯉꯁꯤ ꯑ ꯗꯤꯁ ꯏꯌꯔꯅꯥ꯫ ꯇ꯭ꯋꯦꯟꯇꯤ ꯅꯥꯏꯟ ꯁꯨꯕꯅꯦ ꯅꯦꯛꯁ ꯇꯝ ꯑꯣꯏꯔꯗꯤ ꯗꯨꯝ ꯊꯔꯇꯤ ꯑꯣꯏꯈ꯭ꯔꯅꯤ꯫ ꯑꯁꯦꯡꯕꯒꯤ ꯀꯩꯅꯣ ꯑꯣꯔꯤꯖꯤꯅꯦꯜ ꯙꯥꯔ ꯀꯤ ꯕꯣꯠ ꯑꯦ ꯕꯣꯇꯔꯒꯤ ꯅꯠꯇꯕ꯫
ꯑꯣ ꯑꯣ
ꯑꯩꯒꯤ ꯈꯅꯥꯎꯗꯨ ꯌꯥꯝ ꯅꯨꯡꯉꯥꯏꯇꯕ꯫
ꯑꯃꯨꯛ ꯄꯣꯛꯀꯗ꯭ꯔꯥ
ꯇꯧꯕꯗꯣ ꯀꯨꯁꯤꯒꯤ ꯇꯧꯅꯤ
ꯑꯃꯨꯛ ꯄꯣꯛ ꯄꯣꯛꯀꯗ꯭ꯔ ꯑꯉꯥꯡ
ꯑꯁ ꯑꯩꯗꯤ ꯌꯥꯔꯣꯏ ꯑꯣꯄ꯭ꯔꯦꯁꯟ ꯇꯧꯕꯩꯀꯣ
ꯄ꯭ꯔꯦꯁꯟꯗꯣ ꯅꯣꯔꯃꯦꯜ ꯄꯣꯛꯄ ꯌꯥꯒꯅꯤ ꯍꯥꯏꯅ ꯑꯍꯟꯗꯨꯀꯣ ꯑꯩ ꯃꯤ ꯀꯪꯔꯁꯨ ꯊꯥꯏꯅꯗꯤ ꯑꯗꯨꯝ ꯈꯪꯕꯁꯨ ꯃꯤ ꯌꯥꯝ ꯎꯝ ꯑꯩ ꯐꯖꯩ ꯍꯥꯏꯕ ꯅꯠꯇꯕꯀꯣ ꯑꯗꯨꯝ ꯌꯦꯡ ꯇꯧꯕ ꯌꯥꯕ ꯃꯇꯝ ꯍꯥꯏꯕ ꯑꯃ ꯂꯩꯗꯅꯀꯣ ꯀꯪꯉꯁꯨ
ꯎꯝ
ꯐꯖꯅ ꯅꯣꯏꯕꯗꯤ ꯅꯠꯇꯦ ꯑꯗꯨ ꯑꯣꯏꯔꯁꯨ ꯑꯗꯨꯝ ꯀꯪꯉ ꯑꯗꯨꯝ ꯌꯦꯡꯕ ꯌꯥꯕ ꯃꯇꯝꯅꯦꯕ ꯌꯥꯝ ꯀꯪꯕ ꯅꯠꯇꯦꯕ ꯑꯗꯨꯒ ꯎꯝ ꯅꯪꯗꯤ ꯅꯣꯔꯃꯦꯜ ꯄꯣꯛꯄ ꯌꯥꯒꯅꯤ ꯌꯥꯒꯅꯤ ꯌꯥꯒꯅꯤ ꯌꯥꯒꯅꯤ ꯍꯥꯏꯔꯒꯀꯣ ꯂꯥꯁꯇ ꯄꯣꯛꯑꯝꯗꯥꯏꯖꯤꯗ ꯀꯣ ꯑꯁ ꯅꯪꯒꯤ ꯃꯅꯨꯡꯗ ꯑꯉꯥꯡ ꯄꯣꯕꯗꯣ ꯏꯁꯤꯡ ꯂꯩꯇ꯭ꯔꯦ ꯍꯥꯏ ꯅꯣꯃ ꯑꯩꯌꯥ ꯑꯣꯄ꯭ꯔꯦꯁꯟ ꯇꯧꯗ꯭ꯔꯗꯤ ꯌꯥꯔꯔꯣꯏ ꯍꯥꯏꯔꯦꯕ ꯑꯩꯁꯦ ꯀꯞꯔꯒꯀꯣ ꯑꯩ ꯅꯣꯔꯃꯦꯜ ꯄꯣꯛꯀꯅꯤ ꯅꯣꯔꯃꯦꯜ ꯑꯩ ꯀꯞꯄꯒꯀꯣ ꯖꯤꯛ ꯈꯜꯂꯨꯔꯒ ꯅꯣꯛꯁꯨ ꯅꯣꯛꯅꯤꯡꯉꯦ ꯑꯩꯁꯦ ꯃꯄꯥꯟꯗꯀꯣ ꯑꯩ ꯁꯨꯄꯣꯛ ꯄꯣꯛꯑꯣꯏ ꯍꯥꯏꯅꯀꯣ ꯐꯝꯃꯒ ꯂꯩꯕꯅꯦꯕ
ꯎꯝ
ꯅꯪꯕꯨ ꯌꯥꯔꯣꯏ ꯍꯥꯏꯔꯗꯤ ꯌꯥꯔꯣꯏꯗꯕꯅꯤꯅꯦꯍꯦ ꯍꯥꯏꯅꯀꯣ ꯏꯟ ꯑꯩꯒꯤ ꯏꯅꯝꯃꯗꯣ ꯀꯩꯅꯣꯅꯦꯕ ꯅꯔꯁꯅꯦꯕ ꯑꯗꯨꯗ ꯄꯨꯕꯅꯦꯕ ꯅꯪꯕꯨ ꯌꯥꯔꯣꯏ ꯍꯥꯏꯔꯗꯤ ꯌꯥꯔꯣꯏꯗꯕꯅꯤꯅꯦ ꯍꯥꯏꯅ ꯑꯁ ꯌꯥꯔꯣꯏ ꯌꯥꯔꯣꯏ ꯑꯩ ꯅꯣꯔꯃꯜ ꯄꯣꯛꯇ꯭ꯔꯗꯤ ꯁꯨꯡꯌꯥ ꯌꯥꯗꯦ ꯍꯥꯏꯅ ꯑꯩꯖꯦ ꯄꯝꯃꯛ ꯑ ꯑꯩꯖꯦ ꯐꯝꯃꯒ ꯀꯞꯔꯒ ꯂꯩꯔꯤꯅꯦꯕ ꯑꯗꯣ ꯑꯁ ꯌꯥꯔꯣꯏ ꯍꯥꯏꯅ ꯈꯨꯗꯛꯇ ꯑꯗꯨꯝ ꯑꯣꯄ꯭ꯔꯦꯁꯟ ꯇꯧ ꯊꯣꯛꯑꯦ ꯑꯗꯣ ꯅꯥꯎꯔꯣꯟꯗꯣ ꯌꯥꯝ ꯈꯨꯕꯒꯤꯀꯣ ꯎ ꯃꯊꯪ ꯄꯣꯛꯄ ꯀꯥꯟꯗꯁꯨ ꯑꯗꯨꯝ ꯑꯣꯄ꯭ꯔꯦꯁꯟ ꯑꯃꯨꯛ ꯔꯤꯝꯁꯇ ꯄꯣꯛꯂꯦ ꯔꯤꯝꯁꯇ ꯄꯣꯛꯑꯒ ꯑꯃꯨꯛ ꯑꯣꯄ꯭ꯔꯦꯁꯟ ꯇꯧꯊꯣꯛꯑꯦ ꯑꯗꯨꯒ ꯎꯝ ꯊꯥꯔꯠꯀꯤ ꯄꯣꯛ ꯨꯄꯖꯨ ꯑꯗꯨꯝ ꯌꯥ ꯊꯥꯔꯠꯇꯗꯤ ꯑꯗꯨꯝ ꯌꯥꯗ꯭ꯔꯦ ꯑꯣꯄ꯭ꯔꯦꯁꯟ ꯃꯨꯛ ꯇꯧꯊꯣꯛꯑꯦ
ꯑꯣ ꯑꯣꯄ꯭ꯔꯦꯁꯟ ꯑꯍꯨꯝꯔꯛ ꯇꯧꯕ
ꯎꯝ ꯑꯗꯨꯒ ꯑꯩꯗꯤ ꯎꯝ ꯀꯩꯅꯣꯁꯨ ꯁꯦꯝꯈ꯭ꯔꯦ ꯄꯣꯛꯀꯅꯤꯉꯥꯏꯁꯨ ꯀꯣ
ꯄꯣꯛꯇꯅꯤꯉꯥꯏ ꯍꯥꯏꯕꯣ ꯎꯝ ꯀꯩ ꯍꯥꯏꯁꯤꯔ ꯑꯈꯣꯏ ꯑꯣꯄ꯭ꯔꯦꯁꯟ ꯇꯧꯕ ꯑꯣꯄ꯭ꯔꯦꯁꯟ ꯇꯧꯕ ꯃꯤ ꯈꯛꯇꯅꯦ ꯑꯗꯨ ꯌꯥꯕꯗꯣ ꯍꯥꯏꯕꯗꯤ ꯅꯣꯔꯃꯦꯜ ꯄꯣꯛꯄꯁꯤꯡꯗꯨꯗꯤ ꯑꯗꯨ ꯁꯦꯝꯕ ꯌꯥꯗꯦꯕꯀꯣ
ꯑꯥ ꯑꯣ ꯇꯥꯏꯌꯦ ꯇꯥꯏꯌꯦ
ꯎꯝ ꯑꯣꯄ꯭ꯔꯦꯁꯟ ꯇꯧ ꯑꯪ ꯑꯣꯄ꯭ꯔꯦꯁꯟ ꯇꯧꯕ ꯃꯤ ꯈꯛꯇꯅꯦꯕ ꯁꯦꯝꯕ ꯌꯥꯕꯗꯣ ꯍꯥꯏꯕꯗꯤ ꯃꯣꯏ ꯑꯗꯨꯝ ꯐꯥꯡꯗꯣꯛ ꯎ ꯑꯩꯒꯤ ꯄꯨꯛꯇꯣ ꯑꯗꯨꯝ ꯂꯦꯜꯂꯒ ꯐꯥꯛꯇꯣꯛꯏꯉꯩꯗ ꯃꯔꯤꯗ ꯀꯤꯕ ꯑꯗꯨꯒ ꯎꯝ ꯀꯔꯤ ꯍꯥꯏꯕꯅꯣ ꯑꯗꯣ ꯑꯩ ꯀꯥꯎꯈ꯭ꯔꯦ ꯑꯗꯣ ꯀꯤꯕꯗꯣ ꯑꯗꯨꯝ ꯅꯥꯟꯊꯣꯛ ꯍꯟꯊꯔꯛ ꯄꯔꯁꯟꯗꯤ ꯅꯠꯇꯦꯗ ꯑꯗꯨꯝ ꯃꯊꯟꯇ ꯑꯗꯨꯝ ꯅꯥꯟꯊꯣꯛꯄꯁꯨ ꯌꯥꯎꯋꯦ ꯍꯥꯏꯌꯦꯀꯣ
ꯑꯣ
ꯑꯗꯨꯒꯤ ꯑꯗꯨꯝ ꯑꯩꯅ ꯎꯝ ꯍꯣꯏ ꯀꯣꯞꯄꯔ ꯇꯤꯒꯨꯝꯕ ꯍꯥꯞꯀꯦ ꯍꯥꯏꯔꯁꯨ ꯑꯗꯨꯝ ꯑꯩꯗꯣ ꯑꯉꯥꯡ ꯑꯣꯏꯃꯜꯂꯤ ꯍꯥꯏꯌꯦ ꯃꯣꯏ ꯀꯣꯞꯄꯔ ꯇꯤ ꯍꯥꯞꯄꯗꯨꯀꯣ ꯅꯪ ꯆꯍꯤ ꯌꯧꯗ꯭ꯔꯤ ꯀꯣꯞꯄꯔ ꯇꯤ ꯍꯥꯞꯈꯤꯅꯨ ꯅꯪꯉꯣꯟꯗ ꯐꯠꯇꯕ ꯑꯗꯨꯝ ꯂꯥꯛꯀꯅꯤ ꯍꯥꯏꯅꯀꯣ
ꯎꯝ
ꯑꯗꯨꯒꯤ ꯍꯥꯞꯁꯨ ꯍꯥꯞꯅꯤꯡꯕꯤ ꯀꯤꯁꯨ ꯀꯤꯌꯦ
ꯍꯣꯏ ꯑꯗꯨꯅꯦ
ꯑꯣꯄ꯭ꯔꯦꯁꯟ ꯇꯧ ꯇꯧꯕꯁꯦ ꯑ ꯑꯍꯧ ꯋꯥꯟ ꯇꯥꯏꯝꯁ ꯑꯣꯔꯁꯨ ꯌꯥꯝ ꯋꯥꯏ ꯍꯥꯏꯕꯣ ꯊ꯭ꯔꯤꯠ ꯑꯍꯨꯝ ꯔꯛꯁꯨ ꯇꯧꯔꯗꯤ ꯑꯁ ꯋꯥꯔꯅꯤꯡ
ꯎꯝ ꯑꯣꯄ꯭ꯔꯦꯁꯟ ꯐꯥꯔꯁ ꯇꯥꯏꯝꯗꯤ ꯅꯣꯔꯃꯦꯜ ꯄꯣꯛ